ꯍꯣꯏ ꯇꯥꯏꯌꯦ ꯇꯥꯏꯌꯦ
ꯅꯟꯗꯤ ꯇꯥꯕ꯭ꯔꯣ
ꯑꯩ ꯍꯣꯔꯦꯟꯒꯤ ꯆꯝꯐꯨꯠꯀꯤ ꯈꯣꯡꯗ꯭ꯔꯨꯝ ꯁꯣꯏꯅꯦ ꯈꯣꯡꯗ꯭ꯔꯨꯝ ꯁꯣꯏꯕꯅꯦ ꯈꯣꯡꯗ꯭ꯔꯨꯝ ꯈꯪꯕ꯭ꯔꯣ ꯈꯣꯡꯗ꯭ꯔꯣꯨꯝ ꯈꯪꯕ꯭ꯔꯣ
ꯈꯪꯉꯤꯅꯦ ꯆꯥꯛ ꯊꯣꯡꯒꯦ ꯇꯧꯔꯤꯔꯣ
ꯆꯥꯛ ꯊꯣꯡꯕ ꯇꯟꯕꯒꯤ ꯍꯤꯟꯖꯥꯡ ꯊꯣꯡꯕ ꯇꯟꯕꯒꯤ ꯈꯣꯡ꯭ꯔꯨꯝꯗꯣ ꯎꯝ ꯆꯥꯛ ꯃꯊꯛꯇ ꯍꯥꯞꯄꯒ ꯑꯗꯨꯝ ꯍꯤꯟꯖꯥꯡ ꯑꯃ ꯂꯩꯔꯒ ꯆꯥꯔꯒꯦ ꯇꯧꯕ
ꯑꯁ ꯇꯂꯗ ꯅꯪꯁꯨꯣ
ꯒ꯭ꯌꯥꯟ ꯇꯥꯕ꯭ꯔꯣ ꯑꯩꯅ ꯍꯥꯏꯕꯗꯣ
ꯇꯥꯏꯅꯦ ꯌꯥꯝ ꯁꯝꯕꯒꯤ ꯇꯥꯏꯞꯇ ꯇꯧꯋꯤꯅꯦ ꯅꯪ ꯇꯧꯕꯗꯣ
ꯍꯣꯏ ꯆꯥꯛ ꯃꯊꯛꯇ ꯈꯣꯡꯗ꯭ꯔꯨꯝꯗꯣ ꯑꯗꯨꯝ ꯍꯥꯞꯄꯅꯤ ꯃꯨꯜꯂꯀꯥꯟꯗ
ꯃꯅꯝ ꯊꯤꯗ꯭ꯔꯣ ꯍꯣꯡꯗ꯭ꯔꯨ ꯃꯅꯝꯗꯣ
ꯅꯝꯊꯤꯗꯦꯗ ꯍꯦꯟꯅ ꯍꯥꯎꯋꯦꯗ
ꯑꯦꯁ
ꯎ
ꯍꯧꯥꯎꯔꯝꯒꯅꯤ ꯑꯗꯨꯕꯨꯗꯤ ꯃꯊꯡꯇ ꯃꯨꯟꯕꯒꯤꯀꯣ꯫
ꯑ ꯍꯣꯏ
ꯀꯔꯤꯁꯨ ꯇꯧꯗꯦ
ꯈꯣꯡꯗ꯭ꯔꯨꯝ ꯍꯥꯞꯄꯁꯦ ꯆꯥꯛ ꯃꯨꯜꯂꯀꯥꯟꯗ ꯍꯥꯞꯄꯅꯦ
ꯑꯦ ꯌꯥꯕ꯭ꯔꯣꯅꯦ ꯑꯗꯨꯕꯨ
ꯃꯨꯜꯂꯀꯥꯟꯗ ꯑꯗꯨꯝ ꯏꯁꯇꯤꯝ ꯇꯧꯕꯗꯣ ꯑꯗꯨꯝ ꯉꯍꯥꯛꯇꯟ ꯑꯗꯨꯝ ꯃꯨꯜꯂꯤꯗꯥ ꯍꯣꯏ ꯈꯣꯡꯗ꯭ꯔꯝ ꯌꯥꯝꯅ ꯀꯟꯕ ꯄꯣꯠ ꯅꯠꯇꯦꯅ
ꯑꯣ ꯇꯤꯝ ꯇꯧꯔꯗꯤ ꯍꯥꯎꯒꯗꯝꯕꯅꯤ ꯍꯥꯎꯒꯗꯝꯕꯅꯤ
ꯍꯣ ꯍꯣꯏ
ꯍꯧꯔꯝꯅꯦ ꯑꯩꯁꯨ ꯇ꯭ꯔꯥꯏ ꯇꯧꯒꯦꯀꯣ ꯅꯪꯒꯤ
ꯑꯩꯁꯨ ꯆꯥꯛ ꯊꯣꯡꯕꯒꯤ ꯀꯅꯥꯗꯒꯤꯁꯨ ꯇꯝꯕ ꯅꯠꯇꯦ ꯃꯊꯟꯇ ꯑꯗꯨꯝ ꯇꯟꯝꯕꯒꯤ ꯊꯕꯛꯇꯣ
ꯑ ꯐꯖꯅ ꯃꯨꯟꯕꯗꯤ ꯑꯣꯏꯔꯝꯔꯣꯏꯍꯦ
ꯍꯥꯎꯦꯍꯦ ꯃꯨꯜꯂꯦꯍꯦ ꯀꯨꯏꯅ ꯊꯥꯎꯔꯅꯦ ꯑ ꯄꯥꯝꯗ ꯀꯥꯔꯗꯤ ꯑꯕ
ꯑꯣ
ꯑꯗꯨꯃꯥꯏ ꯇꯒꯦ
ꯌꯥꯝ ꯉꯟꯅ ꯆꯥꯛ ꯊꯣꯡꯉꯤꯅꯦ ꯅꯪꯗꯤ
ꯍꯧꯖꯤꯛ ꯊꯕꯛ ꯐ꯭ꯔꯤ ꯑꯣꯏꯔꯀꯥꯟꯁꯤꯗ ꯇꯧꯒꯦ ꯇꯧꯕꯅꯤ ꯊꯕꯛ ꯀꯟꯅ ꯇꯧꯔꯤꯅ ꯑꯩꯈꯣꯏꯗꯤ ꯑꯗꯨꯒꯤ
ꯑꯩꯗꯤ ꯇꯧꯗ꯭ꯔꯦ ꯇꯧꯕ ꯉꯝꯗ꯭ꯔꯦ
ꯍ ꯍ
ꯇꯧꯅꯤꯡꯉꯥꯏ ꯌꯥꯝ ꯂꯩꯑꯦ ꯑꯗꯨꯕꯨ ꯑꯁ ꯃꯜ ꯇ꯭ꯔꯥꯏ ꯇꯧꯔꯒ ꯃꯣꯏꯗꯣ ꯀꯩꯅꯣ ꯆꯠꯇꯦꯕ ꯕꯤꯖꯤꯒꯨꯝꯕ ꯑꯗꯨꯃꯥꯏꯅ ꯇꯧꯕꯒꯣ
ꯍ ꯍꯣꯏ ꯅꯪ ꯍꯗ ꯅꯪ ꯀꯃꯥꯏ ꯀꯃꯥꯏ ꯇꯧꯔꯒ ꯂꯩꯒꯦ ꯌꯨꯝꯗ ꯑꯗꯨꯝ
ꯆꯥꯔꯒ ꯇꯨꯝꯔꯒ ꯂꯩꯌꯦꯦ
ꯑꯗꯨ ꯅꯨꯡꯉꯥꯏꯔꯤꯅꯤꯀꯣ ꯏꯌꯥꯝꯕ
ꯑꯁ ꯈꯪꯗꯦꯗ ꯊꯕꯛꯁꯤ ꯁꯨꯗꯕꯤꯗ ꯑꯗꯨꯝ ꯂꯩꯕꯁꯦ ꯎꯝ
ꯑꯩꯗꯤꯅꯦ ꯆꯥꯛꯇ ꯄꯨꯜꯂꯞ ꯍꯥꯞꯆꯤꯟꯕꯅꯦ ꯍꯧꯖꯤꯛꯁꯨ ꯃꯣꯔꯣꯛꯀ ꯉꯔꯤꯁꯨ ꯑꯃꯨꯛ ꯍꯥꯞꯆꯟꯗꯣꯏꯅꯦ ꯃꯊꯛꯇ ꯄꯂꯥꯇꯥ
ꯑꯩꯁ ꯅꯪꯒꯤ ꯀꯨꯀꯔꯁꯦ ꯌꯥꯝ ꯆꯥꯎꯕ ꯃꯥꯜꯂꯅꯦ ꯑꯗꯨꯗꯤ
ꯁꯥꯎꯗꯅ ꯄ ꯄꯨꯗ
ꯇꯂꯦꯗ ꯉꯒꯤꯁꯦ
ꯑꯗꯣ ꯌꯦꯔꯨꯝꯁꯨ ꯍꯥꯞꯄꯗꯤ ꯌꯥꯒꯗ꯭ꯔꯣ ꯑꯗꯨꯃꯥꯏꯅ ꯐꯨꯠꯇꯕꯤꯗ
ꯈꯪꯗꯦ ꯑꯗꯨꯗꯤ ꯃꯨꯟ ꯃꯨꯜꯂꯝꯗꯣꯏꯍꯦ
ꯑꯗꯨꯗꯤ ꯍꯥꯞꯄꯣꯏꯒꯦ ꯑꯃꯨꯛ ꯀꯥꯏꯔꯛꯑꯗꯤꯀꯣ
ꯎꯝ
ꯎ
ꯅꯅꯤꯌꯦꯗ ꯅꯪꯁꯦ ꯌꯥꯝ ꯇꯟꯕꯒꯤ ꯋꯥ ꯉꯥꯛꯇ ꯉꯥꯏ ꯍꯥꯏꯀꯣ
ꯅꯠꯇꯦ ꯑꯩꯗꯤ ꯉꯥꯏꯕ ꯉꯝꯗꯅꯕꯀꯣ ꯑꯂꯨ ꯐꯥꯎ ꯀꯨꯀꯔ ꯀꯥꯝꯕꯅꯦ ꯑꯗꯨꯝ ꯀꯩꯀꯥ ꯀꯨꯀꯔꯗ ꯊꯣꯡꯉꯅꯤꯅ ꯊꯥꯎꯗ ꯑꯗꯨꯝ ꯉꯧꯔꯤꯅꯤꯅ ꯃꯁꯂꯥ ꯄꯨꯂꯞ ꯍꯥꯞꯄꯅꯤꯅ ꯑꯗꯨꯒ ꯀꯨꯀꯔꯗꯣ ꯀꯥꯝꯕ ꯑꯅꯤꯔꯛ ꯀꯥꯝꯕꯗꯤ ꯌꯥꯔꯦ ꯑꯂꯨꯗꯤ ꯄꯨꯔꯥ
ꯎꯝ ꯑꯩꯁꯨ ꯑꯂꯨꯗꯤ ꯀꯨꯀꯔꯗ ꯑꯗꯨꯝ ꯊꯣꯡꯉꯤꯗ
ꯑꯩꯗꯤ ꯂꯣꯏꯅꯃꯛ ꯁꯝꯕꯩ ꯊꯕꯛ ꯉꯥꯛꯇꯅꯦ ꯍꯧꯖꯤꯛ ꯇꯧꯔꯤꯁꯦ
ꯑꯣ ꯑꯗꯨ ꯅꯨꯄꯤꯁꯨ ꯁꯝꯕ ꯄꯥꯝꯕ꯭ꯔꯣ
ꯃꯣꯔꯅꯤꯡꯁꯨ ꯆꯥꯛ ꯊꯣꯡꯗꯦ ꯁꯨꯝ ꯅꯨꯡꯗꯥꯡꯒꯤꯗꯣ ꯑꯗꯨꯝ ꯆꯥꯔꯤ
ꯑꯣ ꯅꯊꯟꯗ ꯂꯩꯕ꯭ꯔꯅꯦ ꯑꯗꯨꯗꯤ
ꯍꯣꯏ ꯊꯥꯟꯗ ꯂꯩꯒꯦ
ꯑꯣ ꯑꯗꯨꯒꯔꯝꯅꯤꯗ
ꯍꯣꯏ ꯑꯩ ꯉꯔꯥꯡꯅ ꯍꯣꯁꯇꯦꯜ ꯂꯥꯛꯄꯅꯦꯕꯀꯣ
ꯑꯣ
ꯑꯩꯈꯣꯏ ꯍꯣꯁꯇꯦꯜꯗꯣ ꯃꯦꯠꯁ ꯄꯤꯌꯦꯕꯀꯣ ꯑꯗꯣ ꯍꯟꯗꯛ ꯗꯦꯠ ꯊꯥꯔꯇꯤꯟ ꯐꯥꯎ ꯄꯤꯔꯣꯏ ꯑꯩ ꯊꯥꯔꯇꯤꯟꯗꯒꯤ ꯐꯖꯅ ꯄꯤꯒꯦ ꯍꯥꯏꯕ
ꯑꯣ
ꯑꯗꯨꯒꯤ ꯏꯊꯟꯗ ꯑꯗꯨꯝ ꯊꯣꯡꯕꯅꯤꯅ
ꯎꯝ ꯇꯝꯄꯥꯛꯇꯔꯣ
ꯍꯣꯏ ꯍꯧꯖꯤꯛ ꯍꯣꯁꯇꯦꯜꯗꯤ ꯇꯝꯄꯥꯛꯇꯅꯤ ꯍꯣꯏ
ꯑ
ꯋꯥꯔꯤꯦꯗ ꯇꯥꯅꯤꯡꯗ꯭ꯔꯦ
ꯃꯥꯔꯤ ꯇꯝꯕꯗꯤ ꯐꯖꯅ ꯇꯝꯃꯣꯏꯍꯦ
ꯍꯣꯏ ꯍꯣꯏ ꯐꯥꯒꯤ ꯇꯧꯅꯦ ꯑꯗꯨꯝ ꯍꯥꯏꯕ ꯌꯥꯗꯦꯀꯣ ꯑꯗꯨꯝ ꯈꯜꯂꯒ ꯁꯦꯡꯅ ꯍꯥꯏꯔꯗꯤ ꯍꯌꯦꯡꯋꯥꯏ ꯆꯥꯎꯔꯁꯨ ꯑꯗꯨꯝ ꯔꯤꯒ꯭ꯔꯦꯠ ꯆꯠꯀꯅꯤꯀꯣ
ꯍꯅꯦ
ꯑꯗꯨꯗꯒꯤ ꯑꯃꯨꯛ ꯈꯜꯂꯗꯤ ꯋꯥꯁꯨ ꯋꯥꯅꯤ ꯋꯥꯗꯕ ꯂꯩꯇꯕ ꯅꯠꯇꯦꯗ ꯂꯣꯏꯅꯃꯛ ꯋꯥꯏꯅꯤ ꯋꯥꯈꯜꯗꯗꯤꯀꯣ ꯑꯗꯨꯃꯥꯏꯅ ꯇꯧꯋꯦꯕ ꯍꯣꯏ ꯑꯃ ꯇꯧꯔꯗꯤ ꯍꯦꯟꯅ ꯅꯨꯡꯉꯥꯏꯕ ꯑꯗꯨꯝ ꯃꯥꯜꯂꯦꯕꯀꯣ
ꯎꯝ
ꯑꯗꯨꯅꯦ ꯍꯧꯖꯤꯛ ꯑꯩꯈꯣꯏꯅ ꯇꯧꯔꯤꯕ ꯊꯕꯛ ꯐꯥꯎ ꯋꯥ ꯉꯥꯡꯕ ꯇꯟꯕꯒꯤ ꯇꯣꯛꯅꯤꯡꯈ꯭ꯔꯦ ꯑꯃꯨꯛ
ꯑꯩꯗꯤ ꯀꯣꯜ ꯇꯧꯗ꯭ꯔꯦ ꯉꯁꯤ ꯑꯅꯤ ꯀꯧꯋꯦ ꯉꯔꯥꯡꯗꯣ ꯇꯧꯗꯦ ꯃꯥ ꯄꯥꯎ ꯇꯧꯗꯦ ꯑꯩꯗꯣ ꯋꯥꯃꯟꯕꯒꯤꯀꯣ
ꯑꯗꯨꯅꯦ ꯑꯗꯨ ꯑꯣꯏꯔꯁꯨ ꯑꯩꯗꯤ ꯅꯝꯐꯨꯗ ꯇꯧꯋꯦꯅꯦ ꯍꯧꯖꯤꯛ ꯍꯧꯖꯤꯛꯇꯤ
ꯑꯣ
ꯑꯩꯗꯣ ꯎꯝ ꯚꯤꯀꯦꯁꯟ ꯑꯗꯨꯝ ꯄꯤꯕꯒꯗ ꯀꯣꯏꯕ ꯐꯪꯗꯕꯒꯤ ꯃꯄꯥꯟ ꯂꯝꯗ ꯀꯣꯏꯕ ꯆꯠꯒꯦ ꯈꯟꯕꯅꯦꯕ ꯑꯁꯤ ꯑꯦꯅꯤ ꯏꯁꯇꯦꯠ ꯃꯅꯨꯡꯗꯀꯣ ꯑꯁꯤ ꯁꯤꯂꯣꯡꯗ ꯑꯗꯨꯒꯤꯅꯤꯅ ꯑꯣ ꯈꯣꯡꯎꯞ ꯀꯩꯀꯩ ꯀ ꯀꯥ ꯑꯃꯈꯛꯇ ꯑꯣꯏꯔꯁꯨ ꯂꯩꯕ ꯉꯝꯃꯗꯤ ꯀꯥꯏꯅ
ꯍꯥꯏ
ꯑ
ꯑꯗꯨ ꯑꯣꯏꯔꯗꯤ ꯄꯨꯛꯅꯤꯡ ꯆꯪꯅ ꯇꯧꯑꯣ ꯑꯗꯨꯗꯤ
ꯑꯍꯣꯏ ꯑꯗꯣ ꯄ꯭ꯔꯣꯁꯦꯁꯤꯡꯗ ꯂꯩꯌꯦ ꯑꯗꯣ ꯀꯣꯟꯗꯤ ꯀꯣꯟꯅꯔꯦ
ꯑꯣ ꯇ ꯑꯣꯏꯔꯗꯤ ꯇꯣꯛꯈ꯭ꯔꯣ ꯇꯜꯂꯗꯤ
ꯑꯗꯨꯅꯦ ꯇꯟꯖ ꯇꯟ ꯑꯗꯨꯝ ꯑꯃꯨꯛ ꯐ꯭ꯔꯤ ꯂꯩꯕꯀꯣ
ꯑꯥ
ꯑꯗꯨꯒꯤꯁꯨ ꯑꯃꯨꯛ ꯇꯃꯦ
ꯋꯥ ꯉꯥꯡꯕꯁꯨ ꯋꯥꯕꯅꯦꯗ
ꯍꯣꯏ ꯉꯥꯡꯕ ꯋꯥꯏꯑꯦ ꯑꯁꯤꯗꯗꯤ ꯀꯩꯗꯧꯔꯤꯕꯣ ꯆꯥꯛ ꯆꯥꯔꯤꯕꯣ ꯑꯩꯁꯨ ꯍꯥꯏꯔꯅꯤ ꯑꯗꯨꯒ ꯐꯨꯠꯕꯣꯜ ꯃꯔꯝꯗ ꯉꯥꯡꯕꯗꯣ ꯈꯪꯕ꯭ꯔꯣ ꯉꯥꯡꯃꯟꯕꯒꯤ ꯁꯤ ꯃꯥꯥꯟꯁꯦ ꯋꯥꯔꯦꯕ ꯐꯨꯠꯕꯣꯜ ꯃꯔꯝꯗ
ꯑꯁ ꯑꯩꯗꯤ ꯐꯨꯠꯕꯣꯜꯒꯤ ꯋꯥꯔꯤ ꯍꯥꯏꯩꯇꯦꯗ ꯑꯩꯗꯤ
ꯑꯥ ꯑꯥ ꯑꯗꯨꯝ ꯅꯪꯁꯦ ꯑꯗꯨꯝ ꯏꯆꯦ ꯑꯗꯨꯝ ꯍꯥꯏꯗꯧ ꯃꯥꯜꯂꯦꯀꯣ ꯑꯗꯨꯝ ꯈꯣꯟꯖꯦꯜ ꯇꯥꯕꯗ
ꯍꯣꯏꯅꯦ ꯅ ꯆꯦꯅꯤꯅꯦ
ꯑꯗꯨ ꯑꯩꯅꯅꯦ ꯍꯧꯖꯤꯛ ꯃꯦꯁꯦꯖ ꯑꯃ ꯊꯥꯕ ꯃꯤꯡꯗꯤ ꯁꯦꯞ ꯇꯧꯗꯦꯕ ꯑ ꯃꯦꯁꯦꯁ ꯆꯥꯕ ꯑꯩꯅ ꯂꯛꯅꯒꯦꯅ ꯅꯨꯄꯤꯔꯣ ꯅꯨꯄꯥꯔꯣ ꯑꯅ ꯍꯥꯏꯕ
ꯑꯣ
ꯑꯗꯨꯒ ꯃꯤꯁꯦꯁ ꯍꯥꯏꯔꯕꯗꯣ ꯎꯝ ꯑꯍꯟꯅꯤ ꯏꯕꯨꯡꯉꯣ
ꯅꯅꯤꯡꯗꯣ ꯑꯗꯨꯅꯦ
ꯍꯅꯤ
ꯑꯗꯨꯗꯤ ꯅꯪ ꯆꯣꯛꯞꯄ ꯇꯥꯔꯦꯅꯦ
ꯑꯗꯨ ꯆꯣꯡꯕ ꯇꯥꯔꯦ
ꯍ ꯅ ꯑꯗꯨꯃꯥꯏ ꯇꯧꯔꯦ
ꯀꯥꯏꯗꯨꯗ ꯑꯩꯈꯣꯏꯁꯨ ꯋꯥꯈꯜꯗ ꯊꯃꯣꯏꯗ ꯀꯩꯁꯨ ꯐꯥꯎꯔꯒ ꯍꯥꯏꯕ ꯅꯠꯇꯦꯕ ꯑꯗꯨꯝ ꯂꯛꯅꯔꯒ ꯍꯥꯏꯕꯅꯦꯕ
ꯍꯣꯏ ꯃꯥꯅꯦ ꯑꯗꯨꯕꯨꯗꯤ
ꯑꯣ
ꯖꯥꯠ ꯖꯥꯠꯅꯦ ꯁꯤ ꯑꯩꯈꯣꯏꯒꯤ ꯒ꯭ꯔꯨꯨꯞꯗ ꯃꯤ ꯁꯤꯟꯗ ꯍꯣꯏ
ꯑꯩꯁꯨ ꯏꯀꯥꯏꯝꯅꯦ ꯑꯦꯛꯇꯤꯚ ꯇꯧꯍꯟꯗꯅ ꯑꯩꯁꯦ
ꯑꯩꯗꯤ
ꯑ
ꯏꯁꯃꯦꯁ ꯀꯔꯤꯀꯦꯔꯥ ꯊꯥꯗꯦꯗ ꯇꯟ ꯀꯦ ꯀꯣꯃ ꯁꯤꯁꯤꯡꯗꯨ
ꯑꯣ
ꯏꯀꯥꯏꯕꯁꯨ ꯏꯀꯥꯏꯕ
ꯆꯥꯛ ꯍꯟꯖꯥꯡꯗꯤ ꯊꯣꯡꯒꯦ ꯇꯧꯔꯕꯣ ꯅꯣꯏ
ꯑꯁ ꯇꯧꯗ꯭ꯔꯤꯌꯦ ꯈꯔ ꯉꯜꯂꯤꯅ
ꯍꯣꯏ ꯍꯣꯏ ꯑꯗꯨꯝ ꯑꯩꯈꯣꯏꯗꯗꯤ ꯑꯩꯈꯣꯏ ꯈꯨꯟ ꯈꯨꯟꯗ ꯑꯣꯏꯅ ꯂꯩꯔꯗꯤ ꯑꯗꯨꯝ ꯉꯁꯥꯏꯅ ꯊꯣꯡꯉꯦ ꯍꯥꯏꯕꯗꯤ ꯃꯇꯝꯁꯦ ꯌꯥꯝ ꯐꯠꯇꯕꯅꯤꯅꯀꯣ
ꯑꯣ ꯑꯣ ꯑꯣ ꯑꯣ ꯈꯪꯉꯦ ꯑꯩ ꯅꯪꯒꯤ ꯈꯨꯟꯗꯣ ꯅꯪ ꯅꯪꯒꯤ ꯀꯩꯅꯣ ꯗꯤ ꯄꯤ ꯌꯦꯡꯉꯒ ꯈꯪꯉꯦꯅꯦ
ꯑꯣ ꯀꯃꯥꯏꯅ ꯈꯪꯕ ꯅꯪ ꯈꯪꯕ ꯃꯤ
ꯆꯦ ꯑꯥ ꯅꯪꯒꯤ ꯗꯤꯄꯤꯤꯗ ꯑꯩ ꯈꯪꯕ ꯃꯤ ꯑꯃ ꯌꯥꯎꯋꯦꯕ
ꯑꯣ ꯑꯣ ꯑꯣ
ꯑꯗꯨ ꯃꯥꯒ ꯑꯩꯒꯗꯤ ꯋꯥꯔꯤ ꯁꯥꯟꯅꯗꯦ ꯑꯗꯨꯕꯨ ꯃꯁꯗꯣ ꯑꯁꯤ ꯈꯨꯟꯒꯤꯅꯤ ꯍꯥꯏꯕ ꯑꯗꯣ ꯈꯪꯕꯀꯣ
ꯑ ꯑꯥ ꯑ
ꯑꯗꯨꯒꯤ ꯅꯪꯁꯨ ꯑꯣꯏꯔꯝꯒꯅꯤ ꯍꯥꯏꯅ ꯑꯩꯅ ꯁꯨꯝ ꯀꯣꯜ ꯇꯧꯦ ꯍꯥꯏꯅ ꯇꯧꯔꯛꯔꯕꯅꯤꯅ
ꯍꯣꯏ ꯃꯥꯅꯦ ꯃꯥꯅꯦ ꯑꯗꯣ ꯑꯩ ꯋꯥꯔꯤ ꯑꯃ ꯂꯤꯕꯤꯌꯔꯥ
ꯑꯥ
ꯋꯥꯔꯤꯃꯛꯇꯤ ꯅꯠꯇꯦ ꯑꯗꯨꯝ ꯇꯦꯁꯇꯤꯃꯤꯅꯤꯒꯤ ꯇꯥꯏꯞꯇ ꯍꯥꯏꯔꯛꯀꯦꯀꯣ ꯑꯗꯨꯝ
ꯍꯣꯏ
ꯉꯔꯥꯡ ꯍꯛꯇ ꯊꯣꯛꯄ ꯑꯩ ꯉꯁꯤ ꯀꯣꯜ ꯇꯧꯕ ꯈꯨꯗꯤꯡ ꯑꯗꯨꯝ ꯎꯝ ꯅꯨꯡꯉꯥꯏꯕꯗꯣ ꯐꯣꯡꯗꯣꯛꯄꯅꯦ ꯑꯗꯨꯝ ꯃꯤ ꯈꯨꯣꯏꯗꯤꯡꯗ ꯉꯔꯥꯡꯗꯣ ꯑꯩꯅꯦ ꯑꯈꯣꯏ ꯕꯕꯥꯅꯦ ꯑꯈꯣꯏ ꯏꯃꯥꯅꯦ ꯏꯆꯦꯅꯦꯀꯣ
ꯎꯝ
ꯒꯔꯤ ꯇꯣꯡꯉꯒ ꯆꯠꯄ ꯑꯩꯁꯨ ꯍꯣꯁꯇꯦꯜ ꯉꯔꯥꯡ ꯈꯛꯇ ꯆꯪꯕꯅꯦꯕ
ꯎꯝ
ꯑ ꯑꯈꯣꯏ ꯏꯃꯥꯒ ꯏꯄꯥꯒꯅ ꯑꯣꯛꯆꯥꯛ ꯂꯧ ꯒꯦ ꯆꯠꯄ ꯏꯆꯦꯒꯅ ꯕꯖꯥꯔꯗ ꯆꯠꯀꯦ ꯍꯥꯏꯕ ꯑꯗꯨꯒ ꯑꯩꯅ ꯃꯣꯏ ꯑꯣꯛꯆꯥꯛꯁ ꯂꯧꯕ ꯆꯠꯂꯀꯥꯟꯗ ꯑꯩꯈꯣꯏ ꯈꯨꯟꯗꯤ ꯌꯥꯝ ꯂꯥꯞꯄꯗꯤ ꯑꯣꯏꯗꯦꯕ ꯏꯝꯐꯥꯜ ꯑꯦꯔ ꯕꯖꯥꯔꯗ ꯑꯗꯒꯤꯗꯤ ꯑꯗꯨꯝ ꯑꯣꯛꯆꯥꯛ ꯀꯩꯀꯥ ꯂꯧꯥꯎꯔꯣ ꯑꯗꯨꯝ ꯍꯤꯡꯉꯤꯅꯦꯕ ꯑꯗꯨꯗ ꯑꯣ ꯃꯣꯏ ꯑꯣꯛꯆꯥꯛ ꯂꯧꯕ ꯆꯠꯂꯀꯥꯟꯗ ꯎꯝ ꯑꯩꯁꯨ ꯌꯥꯎꯍꯧꯔꯒꯦ ꯕꯔꯥ ꯁꯦꯞ ꯇꯧꯅꯤꯡꯉꯥꯏ ꯍꯣꯁꯇꯦꯜꯗꯀꯣ
ꯎꯝ
ꯆꯠꯄꯅꯦꯕ ꯑꯗꯣ ꯏꯄꯥꯗꯣ ꯎꯝ ꯒꯥꯔꯤ ꯑꯣꯇꯣ ꯊꯧꯔꯦ ꯊꯧꯔꯦ ꯕꯠ ꯌꯧ ꯌꯧꯔꯅꯤ ꯕꯖꯥꯔꯁꯦ
ꯎꯝ
ꯑꯗꯨꯒ ꯃꯥꯁꯦ ꯎꯏꯊꯈ꯭ꯔ ꯃꯥꯜꯂꯦꯕ
ꯑꯣ
ꯑꯗꯨꯒ ꯑꯁ ꯀꯔꯤ ꯑꯦꯛꯁꯤꯗꯦꯟ ꯇꯧꯒꯦ ꯇꯧꯕ ꯑꯁ ꯑꯈꯣꯏꯅ ꯏꯄꯥ ꯏꯄꯥ ꯀꯩꯗꯧꯔꯒꯦꯗ ꯃꯁꯥ ꯒꯥꯔꯤꯗꯣ ꯑꯥ ꯂꯝꯕꯤꯗꯣ ꯁꯥꯏꯠ ꯅꯠꯇꯕ ꯔꯣꯝꯗ ꯊꯥꯎꯖꯤꯜꯂꯦ ꯑꯗꯨꯒ ꯒꯥꯔꯤ ꯑꯣꯛꯇꯣ ꯗꯤꯖꯜ ꯑꯣꯛꯇꯣ ꯃꯌꯥꯝ ꯆꯦꯜꯂꯤꯗꯅ
ꯎꯝ
ꯂꯣꯏ ꯊꯨꯝꯒꯦ ꯇꯧꯔꯦ ꯃꯊꯪ ꯃꯊꯪ ꯃꯊꯪ ꯑꯗꯨꯒ ꯊꯣꯕꯗꯤ ꯐꯪꯗꯦ ꯑꯗꯣ ꯏꯁꯣꯔꯒꯤ ꯀꯩꯅꯣꯅꯅꯦ ꯍꯥꯏꯒꯦ ꯅꯉꯣꯟꯗ ꯍꯥꯏꯒꯦ ꯇꯧꯝꯅꯤꯗ ꯑꯁꯤꯒ ꯗ ꯌꯥꯝ ꯍꯥꯏꯗꯤ
ꯑꯩꯁꯨ ꯑꯗꯨꯃꯥꯏꯅ ꯊꯦꯡꯅꯕ ꯊꯦꯡꯅꯈ꯭ꯔꯦ ꯑꯩꯁꯨ
ꯍꯣꯏ ꯑ ꯑꯗꯣ ꯈꯜꯂꯣꯅꯦ ꯑꯗꯨꯝ ꯒꯔꯤ ꯑꯆꯧꯕ ꯀꯩꯀꯥ ꯁꯣꯏꯗꯅ ꯂꯥꯛꯑꯗꯤ ꯁꯤꯔꯅꯤꯕ ꯑꯩꯈꯣꯏꯗꯤꯀꯣ ꯄꯨꯂꯞꯇ ꯑꯈꯣꯏ ꯐꯦꯝ ꯃꯔꯤ ꯑꯃ ꯅ ꯑꯁ ꯑꯩꯗꯤ ꯈꯜꯂꯤꯅꯦ ꯉꯔꯥꯡ ꯅꯨꯡꯗꯥꯡ ꯇꯨꯝ꯭ꯔ ꯇꯨꯝꯔ ꯑꯁ ꯀꯩꯒꯤꯔꯒꯣ ꯌꯥꯝ ꯅꯨꯡꯁꯤꯕꯤꯌꯦꯀꯣ ꯏꯁꯣꯔꯅ ꯑꯗꯨꯝ ꯈꯜꯂ ꯈꯜꯂꯒꯀꯣ
ꯑꯣ ꯑꯁ ꯑꯗꯨꯃꯥꯏꯅꯦ ꯑꯗꯣ ꯑꯗꯨꯒꯨꯝꯕ ꯊꯧꯗꯣꯛꯇꯣ ꯈꯔꯂꯗꯤ ꯑꯁ ꯌꯥꯝ ꯀꯤꯕꯅꯤꯀꯣ ꯑꯩꯁꯨ ꯒꯥꯔꯤ ꯃꯆꯥꯗ ꯇꯨꯕꯗꯣ ꯑꯁ ꯍꯧꯖꯤꯛ ꯐꯥꯎ ꯀꯥꯎꯗ꯭ꯔꯤꯅꯦ ꯑꯗꯨꯒꯤ ꯋꯥꯔꯤꯗꯣ ꯑꯁ
ꯊꯣꯛꯇꯤ ꯊꯣꯛꯈ꯭ꯔꯦ ꯑꯗꯣ ꯈꯪꯗ꯭ꯔꯦ ꯌꯥꯝ ꯅꯨꯡꯁꯤꯕꯤꯌꯦ
ꯎꯝ ꯏꯁꯣꯔꯅꯗꯤ ꯌꯥꯝ ꯅꯨꯡꯁꯤꯕꯤꯌꯦ ꯑꯩꯈꯣꯏꯕꯨ
ꯍꯣꯏ ꯏꯄꯥꯗꯣ ꯉꯔꯥꯡ ꯊꯕꯛ ꯋꯥꯃꯟꯕꯒꯤꯅꯦꯕ ꯍꯥꯏꯕꯗꯤ ꯃꯥ ꯑꯣꯐꯤꯁ ꯆꯠꯂꯒ ꯑꯃꯨꯛ ꯍꯜꯂꯛꯑꯒ ꯈꯨꯗꯛꯇ ꯑꯃꯨꯛ ꯆꯥꯛ ꯆꯥꯕ ꯂꯣꯏꯔꯒ ꯌꯥꯝꯅꯁꯨ ꯁꯥꯏ ꯏ ꯅꯉꯔꯥꯡ ꯇꯨꯝꯅꯤꯡꯕ ꯑꯣꯏꯕꯒꯤ ꯒꯔꯤ ꯊꯧꯔꯀꯥꯟꯗ ꯑꯗꯨꯒꯤꯅꯦꯕ
ꯑꯣ ꯍꯣꯏ